ꯍꯜꯂꯣ ꯍꯜꯂꯣ
ꯑꯥ ꯇꯥꯕ꯭ꯔꯣ
ꯇꯥꯕ꯭ꯔꯣ
ꯇꯥꯏꯌꯦ ꯇꯥꯏꯌꯦ
ꯀꯩꯗꯧꯔꯤꯅꯣ
ꯁꯤꯟꯖꯨ ꯆꯥꯔꯤꯌꯦ
ꯀꯩ ꯁꯤꯡꯖꯨꯔꯣ
ꯅꯪꯗꯤ
ꯑꯩꯗꯤ ꯍꯤꯞꯄꯒ ꯂꯩꯌꯦꯦ
ꯋꯥ ꯀꯣꯄꯤꯒ ꯃꯤ ꯃꯤꯁꯤꯟ ꯆꯨꯅꯦ
ꯅꯣꯏ ꯣꯡ ꯆꯨꯕ꯭ꯔꯣ ꯅꯣꯏ ꯑꯩ ꯏꯆꯥ ꯅꯨꯨ ꯄꯥꯒ ꯂꯩꯌꯦ
ꯉꯁꯥꯏꯗꯤ ꯆꯨꯔꯝꯕꯅꯦ ꯑꯗꯣ ꯍꯧꯆꯤꯁꯨ ꯆꯨꯗꯦ
ꯑ
ꯇꯥꯕ꯭ꯔꯣ